ꯍꯜꯂꯣ
ꯍꯜꯂꯣ
ꯁꯪꯕ꯭ꯔꯣ ꯉꯥꯏꯍꯥꯛ ꯋꯥꯔꯤ ꯁꯥꯟꯅꯁꯤ ꯌꯥꯒꯗ꯭ꯔꯣ
ꯑꯧ ꯌꯥꯏꯌꯦ ꯌꯥꯏꯌꯦ ꯁꯥꯟꯅꯁꯦ
ꯑꯣ ꯆꯥꯛ ꯏꯁꯤꯡ ꯆꯥꯔꯕ ꯀꯃꯥꯏꯅ ꯇꯧꯔꯤꯒꯦ
ꯇꯥꯛꯁꯔ
ꯎꯝ ꯀꯔꯤ ꯆꯤꯟꯁꯥꯡ ꯆꯥꯔꯒꯦ
ꯑꯩꯈꯣꯏꯒꯤ ꯏꯟꯖꯥꯡꯗꯨ ꯎꯝ ꯄꯣꯡ ꯍꯋꯥꯏꯅꯦ ꯃꯌꯥꯝꯟ ꯃꯌꯥꯝꯟ ꯊꯣꯡꯕ ꯆꯥꯏꯌꯦ
ꯑꯣ ꯑꯆꯥ ꯂꯅ ꯊꯣꯡꯒꯦ
ꯑꯩꯅ ꯊꯣꯡꯉꯦ
ꯎꯝ
ꯑꯩꯗꯤ ꯏꯁꯧ ꯂꯥꯡ ꯂꯥꯡꯗꯅ ꯊꯣꯡꯉꯦ
ꯎꯝ ꯑꯩꯅ ꯈꯜꯂꯤꯅꯤ ꯌꯨꯝꯗ ꯆꯪꯉꯛꯄ ꯀꯥꯟꯗ ꯈꯔ ꯇꯧꯔꯝꯃꯦ ꯑꯣ ꯑꯣ
ꯁꯧ ꯂꯥꯡꯅ ꯊꯣꯡꯕ ꯏꯟꯖꯥꯡꯁꯤꯅꯦ ꯃꯌꯥꯝꯗꯤ ꯈꯔ ꯍꯥꯎꯔꯤꯅꯦ
ꯍꯥꯎꯋꯦ ꯍꯥꯎ ꯑꯗꯨꯝ ꯍꯥꯎ ꯃ ꯎꯕꯗꯨ ꯌꯥꯗ ꯅꯦ ꯈꯜꯅꯦ ꯑꯣ ꯑꯣ ꯑꯣ ꯅꯪ ꯀꯔꯤ ꯑꯦꯁꯥꯏꯟꯃꯦꯟ ꯏꯔꯤꯕꯣ ꯍꯧꯖꯤꯛꯕꯣ
ꯑꯩꯖꯦ ꯂꯩ ꯏꯀꯥꯏꯅꯍꯟꯕꯤꯅꯤꯅꯦ ꯊꯕꯛꯇ ꯄꯪꯁꯤꯟꯟꯅ ꯆꯤꯟꯕ ꯄꯩꯁꯥꯗꯨꯁꯨ ꯁꯨꯡꯃꯥꯏ ꯄꯥꯏꯗꯕ
ꯎꯝ ꯍꯣꯏꯅꯦ ꯍꯣꯠꯅꯕꯗ ꯀꯟꯒꯦ ꯍꯣꯠꯅꯕꯗ ꯂꯦꯞꯀꯅꯣ ꯀꯥꯏ ꯅꯥꯍꯟꯕꯤ ꯍꯥꯏꯁꯤꯔꯣ ꯑꯩꯅ ꯍꯟꯗꯤ ꯃꯥ ꯑꯣ ꯇꯥꯗ꯭ꯔꯤꯗ ꯀꯅꯥꯅ ꯇꯥꯗꯦ
ꯇꯥꯁꯂꯣꯁꯤꯦ
ꯑꯣ ꯑꯆꯥ ꯈꯥꯟꯕꯤꯕꯖꯤ ꯑꯃ
ꯅꯪꯗꯤ ꯀꯩꯁꯥꯡ ꯆꯥꯔꯕ
ꯍꯣꯏꯗꯤ ꯀꯩꯇꯥꯔꯦ ꯑ ꯃꯌꯥꯟ ꯃꯌꯥꯟ ꯆꯥꯔꯦ
ꯍꯥꯎ꯭ꯔꯣ
ꯍꯥꯎꯕꯤ
ꯀꯩꯗꯧꯔꯝꯃꯤꯅꯣ ꯍꯧꯖꯤꯛꯄꯨ
ꯑꯦꯁ ꯍꯧꯖꯤꯛꯁꯦ ꯅꯪꯒ ꯋꯥꯔꯨ ꯁꯥꯅꯩꯁꯤꯅꯤꯅꯦ ꯑꯩꯈꯣꯏ ꯀꯔꯤ ꯇꯧꯔ ꯂꯩꯗꯣꯔꯤ
ꯎꯝ
ꯑꯗꯨꯅꯦ ꯂꯩꯔꯤꯕ ꯏꯁꯇꯦꯖꯁꯦ ꯌꯥꯝꯅ ꯅꯨꯡꯉꯥꯏꯕ ꯏꯁꯇꯦꯖ ꯍꯥꯏꯇꯥꯔꯦ
ꯎꯝ
ꯅꯪ ꯅꯪꯒꯤ ꯑꯦꯁꯥꯏꯟꯃꯦꯟ ꯏꯕꯗꯣ ꯉꯁꯥꯏꯒꯤꯗꯣ ꯌꯥꯒꯔꯕꯣ ꯀꯃꯥꯏꯅ ꯇꯧꯔꯒꯦ
ꯍꯧꯖꯤꯛ ꯑꯩ ꯍꯩꯇꯕꯗꯨꯕꯨꯗꯤ ꯍꯩꯔꯦ ꯑꯗꯨꯒ ꯑꯦꯁꯥꯏꯟꯃꯦꯟꯗꯤ ꯇꯧꯔꯤꯌꯦ
ꯑꯣ ꯏꯔꯤꯔꯣ ꯅꯪꯒꯤꯁꯦ ꯈꯨꯠꯅ ꯑꯣꯏꯅ
ꯑ ꯈꯨꯠꯅ ꯏꯕꯅꯦ ꯑꯩꯈꯣꯏꯒꯤꯁꯤꯗꯤ
ꯀꯩꯅꯣ ꯍꯥꯏꯁꯤꯕꯨ ꯗꯤꯖꯥꯔꯇꯦꯁꯟ ꯏꯕꯕꯨ ꯈꯨꯠꯅ ꯏꯔꯗꯤ ꯀꯃꯥꯏꯅ ꯌꯥꯗꯣꯏꯕ
ꯖꯥꯇꯦꯁꯟ ꯏꯕ ꯅꯠꯇꯤꯌꯦ ꯚꯌꯨꯅꯦ ꯗꯦꯖꯥꯇꯦꯁꯟꯗꯣ ꯏꯅꯕ ꯍꯥꯏꯇꯥꯔꯦꯅꯦꯀꯣ ꯑꯍꯥꯟꯕꯒꯤ ꯏꯁꯇꯦꯞꯅꯦꯕ ꯚ꯭ꯌꯨ
ꯔꯤꯚꯤꯌꯨ ꯑꯣꯐ ꯂꯤꯇꯔꯦꯆꯔ ꯏꯕꯗꯣ
ꯎꯝ
ꯎꯝ ꯗꯥꯏꯕꯅꯤꯗ
ꯅꯪ ꯁꯨꯨ ꯍꯦ ꯇꯧ ꯑꯣꯄ꯭ꯔꯣ
ꯑꯩꯈꯣꯏꯁꯨ ꯈꯔ ꯇꯧꯕꯗꯤ ꯇꯧꯔꯦ ꯑꯗꯣ ꯃꯑꯣꯡ ꯑꯃ ꯀꯔꯤ ꯇꯧꯔꯛꯦ ꯈꯔ ꯃꯤꯉꯣꯟꯗꯒꯤ ꯈꯔ ꯅꯣꯁ ꯈꯔ ꯇꯧꯔꯛꯑꯦ ꯑꯗꯒꯤ ꯑꯗꯨꯝ ꯏꯁꯥꯅ ꯈꯔꯒ ꯏꯖꯔꯛꯑꯦꯕ ꯑꯗꯒꯤ ꯑꯃꯨꯛꯁꯨ ꯍꯧꯖꯤꯛꯇꯤ ꯒꯨꯒꯜꯒ ꯆꯦꯠꯖꯤ ꯄꯤꯇꯤ ꯑꯗꯒꯤ ꯂꯩꯔꯤꯕ ꯃꯌꯥꯝ ꯗꯤꯞ ꯁꯤꯛꯀ ꯂꯩ ꯃꯌꯥꯝꯁꯦ
ꯎꯝ
ꯁꯤꯗꯒꯤ ꯑꯗꯨꯝ ꯈꯔ ꯇꯣꯄꯤꯛꯇꯨꯒꯤ ꯃꯇꯥꯡꯗ ꯗꯤꯁꯀꯁꯟ ꯍꯥꯏꯗꯤ ꯂꯩꯗꯅꯀꯣ ꯃꯉꯣꯟꯗꯒꯤ ꯈꯔ ꯗꯤꯁꯀꯁ ꯃꯉꯣꯟꯗ ꯅꯣꯂꯦꯖ ꯂꯧꯕꯗꯣ ꯑꯗꯨꯝ ꯑꯗꯨꯃꯥꯏꯅ ꯈꯔ ꯇꯧꯔꯤꯑꯦꯕ ꯑꯗꯨꯃꯥꯏꯅ ꯑꯣꯏꯅ ꯑꯁ ꯃꯣꯏ ꯑꯁ ꯌꯥꯝ ꯇꯟꯕꯅꯤꯗ ꯀꯥꯏ ꯀꯥꯏꯗꯒꯤ ꯂꯤꯡꯇꯣ ꯆꯪꯕ ꯃꯇꯝꯗ ꯂꯤꯡꯇꯣ ꯑꯃꯨꯛ ꯀꯣꯄꯤ ꯇꯧꯍꯧꯗꯣꯏꯅꯦꯕ
ꯎꯝ
ꯂꯤꯡ ꯀꯣꯄꯤ ꯇꯧꯍꯧꯕ ꯂꯤꯡ ꯑꯃꯨꯛ ꯍꯥꯞꯆꯟꯕ ꯑꯗꯒꯤ ꯑꯃꯨꯛ ꯔꯤꯚꯤꯌꯨ ꯑꯃ ꯔꯤꯚꯤꯌꯨ ꯑꯃꯨꯛ ꯇꯧꯕ ꯑꯗꯗꯤ ꯐꯣꯇꯣ ꯑꯃꯨꯛ ꯍꯥꯞꯆꯟꯕ ꯑꯗꯒꯤ ꯑꯃꯨꯛ ꯑꯩꯈꯣꯏꯅ ꯑꯃꯨꯛ ꯗꯦꯖꯔꯇꯦꯁꯟ ꯍꯥꯏꯗꯤ ꯃꯤꯒꯤ ꯑꯇꯣꯞꯄ ꯑ ꯁꯝꯅ ꯍꯥꯏꯔꯕꯗ ꯔꯤꯂꯤꯞ ꯀꯦꯝꯗ ꯆꯠꯄ ꯃꯇꯝꯗ ꯑꯩꯈꯣꯏꯅꯒ ꯐꯣꯇꯣ ꯅꯨꯡꯗꯣ ꯀꯥꯞꯄꯛꯄ ꯑꯗꯒꯤ ꯃꯥꯒꯤ ꯂꯦꯟꯃꯥꯛ ꯍꯥꯏꯔ ꯇꯥꯔꯦꯀꯣ ꯖꯤ ꯄꯤ ꯑꯦꯁ ꯖꯤ ꯄꯤ ꯑꯦꯁꯀꯗꯣ ꯀꯩ ꯇꯧꯕꯗ ꯐꯣꯇꯣ ꯀꯥꯞꯄꯒ ꯐꯣꯇꯣ ꯅꯞꯇꯣꯏꯅꯦꯕ ꯑꯗꯨꯒ ꯐꯣꯇꯣ ꯅꯞꯄꯁꯦ ꯑꯩꯈꯣꯏꯒꯤ ꯏꯗꯤꯇꯤꯡ ꯇꯧꯗꯣꯏꯅꯦ ꯑꯩꯈꯣꯏꯒꯤꯅ ꯑꯃꯨꯛ ꯂꯦꯞꯇꯣꯞꯇ ꯑꯣꯏꯅ ꯂꯣꯏ ꯇꯧꯔꯛꯑꯦꯕ
ꯎꯝ
ꯑꯗꯨꯒ ꯂꯦꯞꯇꯣꯞꯀꯤ ꯑꯩꯈꯣꯏꯒꯤ ꯐꯣꯇꯣꯁꯤꯅ ꯂꯦꯐ ꯔꯥꯏꯠ ꯔꯣꯝꯗ ꯊꯝꯃꯒ ꯃꯥꯒꯤ ꯇ ꯑꯗꯨꯒꯤ ꯋꯥꯏꯁ ꯋꯥꯏꯁ ꯁꯦꯝꯃꯒ ꯁꯦꯝꯃꯒ ꯑꯣꯏꯅ ꯇꯧꯔꯛꯑꯦꯕ
ꯎꯝ
ꯑꯗꯣ ꯌꯥꯝꯅ ꯈꯨꯠ ꯆꯪꯕꯅꯤ ꯈꯨꯠ ꯆꯪꯗ ꯌꯥꯗꯦ ꯑꯗꯩꯗꯤ ꯀꯣꯛ ꯃꯊꯥ ꯉꯥꯏ ꯂꯥꯏꯛ ꯇꯝꯕ ꯂꯣꯏꯔꯒ ꯑꯗꯨ ꯂꯣꯏꯔꯒ ꯊꯕꯛ ꯐꯪꯉꯦ ꯍꯥꯏꯕꯗꯤ ꯅꯠꯇꯕ ꯍꯥꯏꯇꯥꯔꯦ
ꯎꯝ
ꯍꯣꯠꯅ ꯍꯣꯠꯅꯗ꯭ꯔꯒꯗꯤ ꯐꯪꯗꯦ ꯍꯥꯏꯕꯒꯨꯝꯕꯅꯦꯕ
ꯎꯝ
ꯑꯗꯨꯗꯩꯗꯤ ꯄꯤ ꯑꯩꯆ ꯗꯤꯒ ꯇꯧꯔꯗꯤ ꯄꯤ ꯑꯩꯆ ꯗꯤꯒ ꯇꯧꯔꯗꯤꯀꯣ
ꯎꯝ
ꯑꯗꯩ ꯍꯦꯟꯕꯅꯦ ꯇꯧꯗꯣꯏꯁꯨ ꯁꯝ ꯌꯥꯎꯔꯣꯏꯗꯣꯏꯅꯤ
ꯁꯝ ꯁꯝ ꯌꯥꯎꯔꯣꯏꯗꯕꯗꯤ ꯀꯩꯁꯨ ꯂꯩꯇꯦꯗ
ꯇꯁꯦꯡꯕꯩꯗꯤ ꯃꯅꯤꯄꯨꯔ ꯏꯟꯗꯤꯌꯥꯁꯤꯗ ꯇꯧꯔꯤꯁꯦ ꯃꯤꯁꯦ ꯂꯥꯏꯔꯤꯛꯁꯦ ꯂꯣꯏ ꯇꯝꯍꯜꯂꯣꯏꯔꯒ ꯑꯟꯑꯦꯝꯄ꯭ꯂꯣꯏ ꯑꯣꯏꯍꯜꯂꯒ ꯊꯝꯕꯅꯦꯕ ꯅꯠꯇ꯭ꯔꯥ
ꯎꯝ
ꯆꯩꯅꯥꯒꯨꯝꯕ ꯖꯄꯥꯟ ꯆꯩꯅꯥꯗꯤ ꯑꯣ ꯇꯣꯛꯄꯨ ꯇꯣꯛꯈ꯭ꯔꯦ ꯖꯄꯥꯟꯗꯒ ꯑꯣꯏ ꯇꯤ ꯄꯤ ꯑꯩꯆ ꯗꯤ ꯀ ꯐꯪꯉꯗꯤ ꯇꯣꯞꯅꯦꯕ ꯊꯝꯗꯣꯏꯁꯦ ꯁ꯭ꯇꯦꯟꯗꯔꯁꯦ ꯌꯥꯝ ꯈꯦꯠꯅꯩꯗ ꯑꯩꯈꯣꯏ ꯁꯣꯔꯂꯣꯝꯇ ꯇꯧꯗꯣꯏꯁꯦ ꯌꯥꯝꯅ ꯃꯊꯥ ꯁꯥꯕ ꯊꯕꯛꯅꯤ ꯅꯪ ꯉꯣꯟꯗ ꯊꯣꯛꯑꯝꯃꯅꯤꯗ ꯑꯗꯨꯒꯤ ꯄꯣꯠꯇꯨꯗꯤ
ꯈꯟꯗ꯭ꯔꯦꯅꯦ ꯂꯥꯏꯔꯤꯛꯁꯦ ꯄꯪꯇꯝꯗ ꯇꯝꯅꯤꯡꯉꯤꯅꯦ ꯑꯩꯗꯤ
ꯑꯣ ꯑꯁ ꯈꯪꯗ꯭ꯔꯤꯅꯦ ꯑꯩꯈꯣꯏꯅ ꯂꯥꯏꯔꯤꯛꯁꯦ ꯇꯝ ꯂꯣꯏꯔꯒ ꯃꯊꯥ ꯁꯥꯕ
ꯑꯩꯅ ꯈꯜꯂꯤꯁꯤꯅꯅꯦ ꯂꯥꯏꯔꯤꯛꯁꯦ ꯍꯅꯨꯗ꯭ꯔꯤꯕꯥꯎ ꯈ꯭ꯋꯥꯡ ꯀꯣꯟꯗ꯭ꯔꯤꯕꯥꯎ ꯇꯝꯃꯒꯦ ꯁꯤꯅꯦ ꯑꯩ ꯈꯜꯂꯤꯁꯤ
ꯑꯣ ꯁ ꯑꯗꯨꯗꯤꯕꯚꯌꯥ ꯈꯥꯗ꯭ꯔꯣ
ꯏꯍꯩꯇꯕ ꯊꯕꯛꯁꯨ ꯀꯪꯁꯤꯤꯟꯗ ꯆꯦꯜꯂꯤꯀꯣ
ꯑꯥ
ꯊꯕꯛꯁꯨ ꯄꯪꯆꯤꯟꯗ ꯆꯤꯜꯂꯤ ꯒ꯭ꯌꯥꯟ ꯇꯥꯗꯦ
ꯑꯣ
ꯑꯗꯨꯒ ꯂꯥꯏꯔꯤꯛꯁꯨ ꯑꯗꯨꯝ ꯇꯝꯅꯤꯡꯉꯤ ꯂꯥꯏꯔꯤꯛ ꯇꯝꯕꯒꯤ ꯅꯨꯡꯉꯥꯏꯕꯁꯤꯗꯤ ꯏꯚꯥꯏ ꯏꯃꯥꯏ
ꯑꯗꯨꯗ ꯅꯪ ꯋꯥꯗꯤꯩ ꯋꯥꯔꯝꯒꯅꯤ ꯑ
ꯈꯪꯗꯕ ꯄꯣꯠꯁꯦ ꯈꯪꯉꯤꯉꯩ ꯑꯗꯨꯝ ꯅꯨꯡꯉꯥꯏꯌꯦꯕ ꯑꯅꯧꯕ ꯅꯣꯂꯦꯖꯁꯦ ꯍꯥꯨꯞꯆꯟꯕꯁꯦ ꯋꯥꯈꯟꯗ
ꯑꯥ ꯑꯥ ꯑꯗꯨꯅ ꯁꯤ ꯕꯦꯠꯀꯤ ꯀ꯭ꯂꯥꯁ ꯆꯠꯂꯨꯗꯥꯏꯅꯦ
ꯆꯠꯂꯨꯌꯦ
ꯑꯥ
ꯑꯗꯣ ꯑꯩ ꯀ꯭ꯂꯥꯁ ꯂꯣꯏꯗ꯭ꯔꯤꯉꯩꯗ ꯍꯜꯂꯛꯑꯦ ꯁ꯭ꯀꯨꯜꯒꯤ ꯀ꯭ꯂꯥꯁ ꯂꯩꯕꯅꯤ
ꯑꯣ
ꯇꯣꯂꯕꯨꯨ ꯐꯪꯗꯦꯗ ꯇꯧꯔꯤꯁꯤ
ꯎꯝ ꯍꯣꯏꯅꯦꯄ ꯐꯣꯝ ꯑꯃ ꯂꯥꯛꯑꯦ ꯐꯣꯝꯗꯣ ꯄꯥꯏꯒꯦ ꯀꯣꯡ ꯉꯥꯏꯈꯀꯣ
ꯑꯥ
ꯍꯜꯂꯣ ꯇꯣꯗꯔꯤ ꯣ ꯀꯣ ꯁꯅꯔꯤ ꯑꯥ ꯍꯜꯂꯣ
ꯌꯦꯁ
ꯑꯣ ꯏꯃꯥꯟꯅꯕꯕꯥ ꯃꯣꯏ ꯕꯣꯣꯟ ꯌꯦꯡꯒꯦꯅ ꯍꯥꯏꯔꯛꯏ ꯏꯖꯥꯅꯤꯗ
ꯐ꯭ꯔꯥꯟꯁꯀꯤ
ꯎꯝ ꯉꯁꯤꯁꯦ ꯐ꯭ꯔꯥꯟꯁꯀ ꯕꯦ ꯃꯣꯔꯣꯀꯣꯒ ꯇꯥꯏꯌꯦꯕ
ꯑꯣ
ꯑ ꯑꯁꯤꯁꯤ ꯌꯦꯡꯉꯨ ꯑꯩꯈꯣꯏ ꯂꯥꯏꯔꯤꯛꯁꯦ ꯂꯥꯏꯔꯤꯛꯁꯦ ꯇꯝ ꯂꯣꯏꯔꯝꯅꯦ ꯍꯧꯖꯤꯛꯁꯦ ꯇꯁꯦꯡꯅ ꯍꯥꯏꯔꯗꯤ ꯑꯟꯑꯦꯝꯄ꯭ꯂꯣꯏ ꯑꯣꯏꯕꯒꯤ ꯍꯧꯖꯤꯛ ꯋꯥꯔꯜ ꯀꯞꯁꯤꯗ ꯑꯃꯨꯛ ꯀꯣꯛ ꯊꯥꯗꯔ ꯂꯩꯕꯤꯅꯦꯕ
ꯑꯁ ꯑꯟꯑꯦꯝꯄ꯭ꯂꯣꯏ ꯂꯩꯕ ꯃꯤ ꯈꯛꯇꯪꯒꯤ ꯅꯠꯇꯦꯗ
ꯑꯥ
ꯋꯥꯔꯜ ꯀꯞꯇ ꯊꯥꯗꯔꯤꯁꯦ ꯀꯥꯏꯗꯤ ꯂꯥꯏꯔꯤꯛ ꯇꯝꯕ ꯑꯉꯥꯡꯕꯣꯛꯇ ꯒ꯭ꯌꯥ ꯃꯟꯅꯔꯝ ꯇꯥꯗ꯭ꯔꯦ ꯄꯔꯥ ꯐꯥꯔꯛꯒ ꯍꯥꯏꯁꯦ ꯐꯥꯔꯒ ꯂꯥꯛꯄꯤꯕꯅ ꯇꯦꯕꯜ ꯀꯞ ꯌꯦꯡꯕꯗ ꯀ꯭ꯂꯥꯁꯇꯒꯁꯦ ꯎꯏꯔꯤꯕꯅꯤ ꯑꯗꯒꯤ ꯑꯩꯈꯣꯏꯒꯤ ꯑꯉꯥꯡ ꯃꯆꯥꯗꯤ ꯍꯥꯏꯔꯨꯅꯨ ꯑꯩꯈꯣꯏꯒꯤ ꯄꯥꯈꯪ ꯑꯆꯧ ꯑꯧ ꯑꯆꯧꯕꯁꯤꯡꯗꯣ ꯑꯗꯨꯧꯇꯅꯦꯀꯣ ꯀ꯭ꯂꯥꯁ ꯂꯥꯛꯇ꯭ꯔꯤꯕꯅꯤ ꯀꯞ ꯌꯦꯡꯕꯒꯤꯦ ꯃꯤꯒꯁꯨ ꯌꯥꯝ ꯈꯠꯅꯔꯦ ꯍꯥꯏ ꯏꯅꯦ ꯋꯥꯔꯜ ꯀꯞ ꯌꯦꯡꯕꯗ
ꯍꯣꯏ ꯑꯗꯨꯅꯦ ꯑꯣ ꯑꯁ ꯑꯄꯪꯕꯒꯤ ꯋꯥꯔꯤꯅꯤꯗ ꯍꯥꯏꯗꯤ ꯃꯤ ꯑꯥ ꯂꯝꯗ ꯁꯥꯟꯅꯕꯅꯤ ꯁꯣꯝꯗ ꯍꯣꯏ ꯄꯩꯁꯥ ꯊꯥꯅꯕ ꯕꯦꯠ ꯇꯧꯅꯕꯁꯤꯗꯤ ꯑꯗꯨꯝ ꯃꯍꯧꯁꯥꯅꯦꯕ ꯁꯤꯗꯤ ꯑꯦꯕ꯭ꯔꯤ ꯐꯦꯁꯇꯤꯚꯦꯜ ꯐꯦꯁꯇꯤꯚꯦꯜ ꯑꯃ ꯑꯗꯨꯝ ꯂꯥꯛꯑꯗꯤ ꯑꯗꯨꯝ ꯇꯧꯔꯅꯦꯕ
ꯎꯝ
ꯑ ꯑꯗꯨꯕꯨꯗꯤ ꯁꯤꯗ ꯑꯈꯣꯏꯅ ꯁꯥꯎꯔꯨꯕ ꯌꯥꯗꯦ
ꯎꯝ ꯕ꯭ꯔꯗꯔꯒꯤ ꯐꯣꯟꯁꯦ ꯌꯥꯝ ꯂꯥꯛꯏꯗ
ꯎꯝ ꯑꯩꯒꯤ ꯐꯣꯟꯁꯦ ꯃꯊꯪ ꯃꯊꯪ ꯃꯊꯪ ꯂꯥꯛꯏꯅꯦ ꯕꯣꯟ ꯌꯦꯡ ꯖꯦ ꯌꯦꯡꯖꯦꯅ ꯑꯗꯣ ꯍꯣꯏ ꯃꯣꯏꯁꯨ ꯊꯕꯛ ꯀꯣꯝꯕꯩ ꯇꯧꯔꯛꯏꯅꯦ ꯑꯩꯈꯣꯏꯗꯤ ꯊꯕꯛ ꯆꯦꯜꯂꯤꯕꯅꯤꯅ ꯊꯕꯛ ꯇꯧꯗ ꯌꯥꯗꯦ ꯑꯗꯨꯕꯨꯗꯤ ꯃꯣꯏꯅ ꯃꯣꯏ ꯊꯣꯛꯄꯅꯤ ꯑꯗꯣ ꯈꯪꯗꯦ ꯅꯣꯏ ꯉꯁ ꯁꯤ ꯕꯤ ꯑꯦꯠꯀꯤ ꯀ꯭ꯂꯥꯁ ꯆꯠꯂꯨꯗꯥꯏꯅꯦ
ꯆꯠꯂꯨꯏꯌꯦ
ꯕꯦꯠꯀ ꯑꯈꯣꯏꯒꯤꯗꯤ ꯕꯦꯠ ꯕꯦꯠꯀ ꯑꯦꯝ ꯃꯦꯗ ꯀꯁꯦ ꯈꯦꯠꯅꯕꯁꯦ ꯀꯔꯤꯅꯣ ꯍꯥꯏꯗꯤ ꯑꯃꯅ ꯒ꯭ꯔꯦꯖꯨꯋꯦꯁꯟꯅꯦꯕꯨꯗꯤ ꯈꯪꯉꯦ ꯑꯃꯅ ꯃꯥꯁꯇꯔꯅꯦꯕꯨꯗꯤ ꯈꯪꯉꯦꯕ ꯃꯥꯁꯇꯔ ꯂꯦꯕꯦꯜꯅꯦ ꯑꯗꯨꯒꯤ ꯑꯦꯛꯁꯄꯤꯔꯤꯌꯦꯟꯁꯁꯤ ꯑꯩꯈꯣꯏꯒꯤ ꯑ ꯕꯦꯠꯁꯤꯅ ꯒ꯭ꯔꯦꯖꯨꯌꯦꯁꯟꯁꯤꯗ ꯑꯩꯈꯣꯏ ꯄ꯭ꯔꯦꯛꯇꯤꯀꯦꯜ ꯑꯣꯏꯅ ꯂꯣꯏꯅ ꯇꯧꯗꯣꯏꯔꯥ ꯍꯥꯏꯗꯤ ꯃꯣꯇꯤꯚꯦꯁꯟ ꯃꯥꯒꯤ ꯗ꯭ꯔꯤꯝ ꯒꯨꯝꯕ ꯁꯥꯟ ꯃꯣꯇꯤꯚꯦꯁꯟ ꯉꯥꯏꯍꯥꯛꯀꯤ ꯑꯥꯏ ꯀ꯭ꯌꯨ ꯕꯨ ꯌꯦꯡꯊꯣꯛꯄꯗꯣ ꯑꯣꯖꯥꯗꯒ ꯑꯗꯨꯗꯤ ꯈꯪꯉꯦꯕ ꯑꯗꯣ ꯕꯦꯠ ꯕꯦꯠ ꯑꯦꯝ ꯃꯦꯠꯁꯦ ꯀꯔꯤꯅꯣ ꯈꯪꯗ꯭ꯔꯤꯕ ꯑꯗꯨꯕꯨ ꯕꯦꯠ ꯌꯥꯝ ꯈꯪꯗꯕꯁꯨ ꯌꯥꯝ ꯂꯩꯔꯤꯑꯕ ꯅꯪ ꯍꯥꯏꯐꯦꯠ ꯑꯝꯇ ꯍꯥꯏꯔꯛꯎꯗ ꯅꯪꯕꯣ
ꯕꯤ ꯑꯦꯁ ꯁꯤꯅ ꯍꯥꯎ ꯇꯨ ꯕꯤꯀꯝ ꯑꯦ ꯇꯤꯆꯔ ꯍꯥꯏꯕꯅꯦꯕꯀꯣ
ꯑ
ꯍꯥꯏꯕꯗꯤ ꯑꯩ ꯑꯣꯖꯥ ꯀꯃꯥꯏ ꯑꯣꯏꯒꯅꯤ ꯍꯥꯏꯕꯅꯦꯕ
ꯑꯥ
ꯑꯉꯥꯡ ꯂꯥꯏꯔꯤꯛ ꯀꯃꯥꯏꯅ ꯇꯥꯛꯀꯅꯤ ꯑꯉꯥꯡꯗ ꯀꯃꯥꯏꯅ ꯒ꯭ꯌꯥꯟ ꯇꯥꯍꯟꯒꯅꯤ ꯑꯦꯗꯣꯂꯦꯁꯦꯟꯁ ꯇꯤꯟ ꯌꯧꯁꯜꯂꯛꯄ ꯀꯥꯟꯗ ꯑꯉꯥꯡꯁꯤꯗꯤ ꯉꯥꯡꯅꯕ ꯌꯥꯗꯦꯗꯅꯀꯣ ꯑꯗꯨ ꯀꯃꯥꯏꯅ ꯂꯣꯏꯅꯒꯅꯤꯒ ꯍꯥꯏꯕ ꯍꯥꯏꯇꯥꯔꯦ ꯑꯗꯨꯗꯤ ꯑꯣꯖꯥ ꯑꯃ ꯑꯣꯏꯕ ꯀꯥꯟꯗ ꯆꯪꯗꯕ ꯌꯥꯗꯕ ꯒꯨꯟꯁꯦ ꯁꯤꯡꯁꯦ ꯑꯦꯗꯣꯂꯁ ꯍꯥꯏꯕꯁꯦ ꯑꯉꯥꯡꯁꯤꯡꯒꯤ ꯋꯥꯈꯜꯂꯣꯟ ꯆꯦꯟꯖ ꯇꯧꯔꯛꯄ ꯃꯇꯝꯅꯤꯗꯅꯀꯣ ꯁꯤꯒꯤ ꯑꯉꯥꯡꯁꯤꯒꯤ ꯕꯤꯍꯦꯕꯤꯌꯔꯁꯦ ꯅꯪꯁꯦ ꯇꯤꯆꯔ ꯑꯃ ꯑꯣꯏꯒꯦ ꯍꯥꯏꯇꯥꯔꯒꯗꯤ ꯈꯪꯗ ꯌꯥꯗꯕꯅꯦꯕ ꯑꯗꯣ ꯁꯝꯅ ꯍꯥꯏꯔꯀꯥꯟꯗ ꯕꯤ ꯍꯥꯏꯕꯁꯤꯅ ꯍꯥꯎ ꯇꯨ ꯕꯤꯀꯝ ꯑꯦ ꯇꯤꯆꯔ ꯍꯥꯏꯕꯗꯨꯅꯦꯕ ꯑꯗꯨꯒ ꯑꯦꯝ ꯑꯦꯠ ꯍꯥꯏꯕꯁꯤꯅ ꯍꯥꯎ ꯇꯨ ꯇ꯭ꯔꯦꯟ ꯗ ꯏꯗꯨꯀꯦꯇꯔ ꯍꯥꯏꯕꯅꯦꯕ ꯏꯗꯨꯀꯦꯇꯔ ꯍꯥꯏꯗꯤ ꯑꯣꯖꯥ ꯑꯣꯏꯅꯤꯡꯉꯤꯕ ꯃꯤꯁꯤꯡꯁꯦ
ꯑꯥ
ꯕꯦꯠꯁꯦ ꯀꯃꯥꯏꯅ ꯇꯥꯛꯀꯅꯤ ꯍꯥꯏꯕꯅꯦꯕ
ꯑꯣ ꯑꯣ
ꯑꯗꯒꯤ ꯑꯩꯁꯤꯅ ꯍꯌꯦꯡꯁꯦ ꯑ ꯀꯩꯗꯧꯔꯀꯥꯟꯗ ꯇꯤꯆꯔꯁꯦ ꯑꯣꯏꯔ ꯀꯥꯟꯗ ꯊꯥꯏꯅꯉꯩꯗꯗꯤ ꯄ꯭ꯔꯤꯟꯁꯤꯄꯥꯜꯒ ꯑꯣꯏꯕꯁꯦ ꯃꯣꯔ ꯂꯣꯡ ꯑꯦꯛꯁꯄꯤꯔꯤꯌꯦꯟꯁ ꯂꯩꯔꯛꯑꯕ ꯃꯤꯁꯤꯡꯁꯤꯅ ꯑꯣꯏꯔꯝꯃꯤꯗꯅꯀꯣ ꯑꯗꯨꯒ ꯕꯤ ꯑꯦꯝ ꯑꯦꯗ ꯁꯤꯗ ꯇꯧꯔꯤꯁꯤꯅ ꯑꯩꯁꯦ ꯑꯦꯗꯃꯤꯅꯤꯁꯇ꯭ꯔꯦꯁꯟ ꯀꯃꯥꯏ ꯄꯥꯏ ꯑꯩ ꯀꯃꯥꯏ ꯄ꯭ꯔꯤꯟꯁꯤꯄꯥꯜ ꯑꯣꯏꯒꯅꯤ ꯇꯤꯆꯔꯁ ꯏꯗꯨꯀꯦꯇꯔ ꯍꯥꯏꯇꯥꯔꯦꯀꯣ ꯍꯧꯖꯤꯛ ꯕꯦꯠ ꯇꯥꯛꯀꯗꯕ ꯑꯣꯖꯥꯖꯤꯡꯖꯦ ꯁꯤ ꯀꯃꯥꯏꯅ ꯑꯣꯏꯒꯅꯤ ꯍꯥꯏꯕꯗꯣ ꯑꯗꯨꯗꯨꯅ ꯕꯦꯠ
ꯑ ꯑꯣ ꯑꯆꯥ
ꯑꯦꯝ ꯑꯦ ꯁꯤꯅ ꯑꯦꯗꯃꯤꯅꯤꯁꯇ꯭ꯔꯦꯁꯟ ꯀꯃꯥꯏꯅ ꯄꯥꯏꯒꯅꯤ ꯍꯥꯏꯕ
ꯎꯝ ꯍꯣ ꯐꯔꯦ ꯑꯗꯨꯗꯤ ꯑꯩ ꯊꯝꯃꯒꯦ ꯑꯩ ꯃꯥꯅ ꯍꯣꯏ ꯀꯣꯜ ꯇꯧꯔꯛꯄꯅ ꯈꯥꯡꯉꯝꯗ꯭ꯔꯦ ꯀꯣ
ꯉꯥꯛꯇꯪꯗꯤ ꯄꯥꯏꯒꯣ ꯀꯩꯅꯣ
ꯎꯝ ꯌꯥꯔꯔꯣꯏ ꯌꯥꯔꯣꯏ ꯑꯩ ꯌꯥꯔꯔꯣꯏ ꯃꯇꯝ ꯊꯦꯡꯉꯤ ꯁꯥꯎ ꯌꯥꯗꯦ ꯍꯣꯏ ꯆꯦꯅꯁꯨ ꯑꯝꯇ ꯂꯥꯛꯑꯣꯅ ꯍꯥꯏꯔꯛꯑꯦ ꯑꯥ
ꯎꯝ